ꯑꯥ
ꯀꯔꯤ ꯇꯧꯕ꯭ꯔꯣ
ꯇꯧꯗꯦ ꯅꯪꯇꯤ
ꯑꯩꯁꯨ ꯗꯨꯝ ꯄꯣꯊꯥꯔ ꯂꯩꯌꯦ ꯋꯥꯕꯩ
ꯑꯣ ꯆꯥꯈ꯭ꯔꯦ
ꯍꯣꯏ ꯆꯥꯈ꯭ꯔꯦ ꯍꯣꯏ
ꯀꯔꯤ ꯃꯊꯦꯜ ꯆꯥꯕ꯭ꯔꯣ ꯉꯁꯤꯗꯤ
ꯉꯁꯤꯁꯦ ꯗꯥꯜꯒ ꯀꯥꯡꯍꯧ ꯆꯥꯏ
ꯑꯣ
ꯅꯪꯗꯤ
ꯑꯥ ꯉꯁꯤꯗꯤ ꯑꯥ ꯃꯪꯒꯟ ꯆꯥꯏꯌꯦ ꯉꯁꯤ ꯑꯩꯈꯣꯏꯁꯨ
ꯑꯥ ꯊꯕꯛ ꯆꯠꯊꯣꯛꯇꯕ꯭ꯔꯥ ꯅꯪꯗꯤ ꯉꯁꯤꯗꯤ
ꯎꯝ ꯊꯣꯛꯇꯦ
ꯉꯁꯤꯗꯤ ꯁꯨꯇꯤ
ꯍꫭꯏ ꯁꯨꯇꯤꯅꯦ ꯉꯁꯤꯁꯦ ꯔꯦꯁ ꯂꯧꯔꯦ
ꯎꯝ
ꯋꯥꯃꯟꯕꯒꯤ ꯇꯨꯝꯃ ꯂꯩꯕꯅꯦ ꯉꯔꯥꯡ ꯕꯣꯜꯁꯨ ꯌꯦꯡꯕꯀꯣ ꯊꯕꯛꯁꯨ ꯆꯠꯂꯦ ꯍꯣꯜꯗꯦ ꯆꯠꯂꯦꯕ ꯉꯔꯥꯡꯗꯣ ꯀꯩꯅꯣꯗ ꯑꯇꯣꯞꯄ ꯊꯕꯛ ꯑꯃ ꯆꯠꯊꯣꯛꯄ
ꯍꯝ
ꯑꯗꯨꯒꯤ ꯏꯃꯥꯟꯅꯕꯁꯤꯡꯒ ꯑꯃꯨꯛꯀ ꯏꯚꯅꯤꯡ ꯑꯗꯨꯋꯥꯏꯗ ꯕꯣꯜ ꯌꯦꯡꯅꯤꯡꯉꯥꯏ ꯄꯣꯠ ꯆꯩ ꯂꯩꯔꯨꯁꯦ ꯍꯥꯏꯅ ꯆꯠꯊꯣꯛꯄꯅꯦꯕ ꯑꯗꯨ
ꯎꯝ
ꯊꯦꯡꯅ ꯍꯜꯂꯛꯄꯒꯤ ꯑꯃꯨꯛꯀ ꯋꯥ ꯕꯣꯜ ꯌꯦꯡꯕꯗꯁꯨ ꯌꯦꯡꯔꯒ ꯇꯨꯝꯊꯣꯛꯈ꯭ꯔꯦ
ꯑꯥꯎ
ꯍꯧꯒꯠꯇꯦ ꯍꯧꯒꯠꯄꯁꯨ ꯀꯨꯏꯗ꯭ꯔꯤ
ꯅꯨꯡꯉꯥꯏꯔꯤꯅꯦ ꯍꯧꯒꯠꯄꯗꯤ ꯀꯨꯏꯔꯦ ꯅꯁꯤꯗꯤ ꯉꯟꯅ ꯍꯧꯒꯠꯂꯦ ꯉꯥꯁꯤꯗꯤ
ꯎꯝ ꯍꯧꯒꯠꯄꯁꯨ ꯀꯨꯏꯗ꯭ꯔꯤ ꯕꯣꯜꯁꯨ ꯌꯦꯡꯕꯅꯤꯅ ꯑꯗꯨꯝ ꯍꯧꯗꯤ ꯍꯧꯒꯠ ꯈꯪꯈ꯭ꯔꯦꯕ ꯍꯥꯏꯕꯗꯤ ꯍꯧꯗꯣꯛꯈ꯭ꯔꯦ ꯗꯨꯕꯨ ꯐꯃꯨꯡꯗꯤ ꯂꯦꯡꯗꯕꯗꯣ
ꯎꯝ
ꯆꯥꯛꯁꯨ ꯂꯥꯝꯗꯕ ꯑꯗꯨꯒꯤ ꯉꯁꯥꯏꯗ ꯗꯨꯝ ꯇꯨꯝꯃ ꯂꯩ ꯆꯥꯛ ꯆꯥꯕꯁꯨ ꯀꯨꯏꯗ꯭ꯔꯤ ꯕꯥꯔꯣ ꯕꯥꯔꯣ ꯍꯦꯜ ꯕꯥꯔꯣ ꯍꯦꯜꯂꯦ ꯉꯁꯥꯏ ꯑꯩꯥ ꯆꯥꯛ ꯑꯥ ꯀꯩꯅꯣ ꯑꯦꯂꯚꯦꯟ ꯗꯨꯋꯥꯏꯗ ꯆꯥꯈ꯭ꯔꯕꯅꯤꯅ ꯊꯦꯡꯒ꯭ꯔꯦꯕ ꯍꯧꯒꯜꯂꯔ ꯗꯥꯏꯔꯦꯛ ꯆꯥ
ꯊꯕꯛꯁꯨ ꯂꯩꯇꯕꯒꯤ ꯑꯗꯨꯝ ꯁꯨ ꯁꯨꯇꯤꯅꯤꯅꯀꯣ ꯇꯨꯝꯊꯣꯛꯄꯅꯤꯗ
ꯍꯣꯏ ꯁꯨꯇꯤ ꯃꯠ ꯁꯨꯇꯤ ꯃꯇꯝꯗꯗꯤ ꯇꯨꯝꯒꯗꯧꯅꯤꯗꯅ
ꯑꯥ ꯁꯇꯔꯗꯦ ꯁꯟꯗꯦꯗꯤ ꯔꯦꯁ ꯂꯧꯗ꯭ꯔꯗꯤ ꯃꯟꯗꯦꯗꯒꯤ ꯑꯃꯨꯛꯀ ꯊꯕꯛ ꯆꯠꯄ ꯍꯧꯔꯅꯤ ꯇꯟꯕꯗ ꯑꯗꯨ ꯅꯪꯗꯤ ꯕꯣꯜ ꯌꯦꯡꯗꯕ꯭ꯔꯥ ꯉꯔꯥꯡꯗꯤ
ꯉꯔꯥꯦꯡꯗꯤ ꯌꯦꯡꯗꯦ ꯅꯦꯠꯋꯥꯛꯇꯣ ꯌꯥꯝ ꯅꯨꯡꯉꯥꯏꯇꯕꯒꯤ
ꯑꯣ ꯍꯣꯏꯅꯦ ꯅꯣꯡ ꯃꯪꯕꯒꯤ ꯀꯔꯤ ꯈꯔ ꯋꯦꯗꯔ ꯈꯔ ꯅꯨꯡꯉꯥꯏꯇꯕꯤꯀꯣ
ꯎꯝ ꯑꯗꯨ ꯏꯁꯄꯦꯟꯕꯨꯗꯤ ꯀꯟꯕꯅꯦꯕꯀꯣ ꯑꯗꯨ ꯁ꯭ꯄꯦꯟ ꯀꯥꯕ ꯃꯥꯜꯂꯦ
ꯍꯣꯏ ꯁ꯭ꯄꯦꯟ ꯀꯥꯈ꯭ꯔꯦ
ꯅꯪ ꯅꯪ ꯅꯔꯥꯡꯗꯤ ꯀꯅꯥ ꯀꯟꯕ꯭ꯔꯣ ꯀꯅꯥꯅ ꯁꯞꯄꯣꯔꯠ ꯇꯧꯕ꯭ꯔꯣ
ꯑꯩꯁꯨ ꯁ꯭ꯄꯦꯟ ꯇꯧꯋꯤꯗ
ꯑꯣ
ꯀꯥꯕ ꯇꯤꯝꯗꯨ ꯑꯗꯨꯝ ꯁꯄꯣꯔꯠ ꯇꯧꯔꯅꯤ ꯑꯩꯗꯤ
ꯑꯦꯍꯦꯍꯦ ꯅꯣꯢꯁꯤꯗꯤ ꯀꯅꯥ ꯑꯃꯨꯛ ꯏꯪꯂꯦꯟꯒ ꯅꯣꯔꯠ ꯋꯦꯗ ꯀꯅꯥ ꯑꯃꯨꯛ ꯁꯄꯣꯔꯠ ꯇꯧꯒꯦꯔꯥ
ꯈꯪꯗ꯭ꯔꯦꯅꯦ ꯉꯁꯤꯁꯦ ꯑꯩ ꯅꯣꯔꯋꯦ ꯇꯧꯒꯦ ꯑꯩꯗꯤ
ꯍꯦꯍꯦꯍꯦ
ꯍꯂꯟ ꯍꯂꯟ ꯁꯄꯣꯔꯠ ꯇꯧꯒꯦ
ꯑꯣ ꯈꯪꯗ꯭ꯔꯤ ꯑꯅꯤꯃꯛ ꯑꯄꯥꯝꯕ ꯌꯥꯎꯕꯅꯦꯅ ꯑꯍꯦꯍꯦꯍꯦꯍꯦ
ꯍꯂꯟꯒꯥ ꯕꯤꯂꯤꯡꯍꯝ ꯑꯍ ꯑꯍ
ꯑꯧ ꯍꯝ
ꯑꯗꯨꯅꯦ ꯀꯣꯛ ꯁꯥꯢ ꯈꯜꯂꯒ ꯀꯔꯝꯕꯁꯨ
ꯑꯀꯥꯕ ꯃꯤ ꯑꯀꯥ ꯑ ꯑꯀꯥꯕ ꯃꯤꯗ ꯑꯗꯨꯝ ꯇꯧꯔꯦ
ꯑꯗꯨꯒ ꯁ꯭ꯋꯤꯖꯔꯂꯦꯟꯒ ꯑꯔꯖꯦꯟꯇꯤꯅꯥꯗꯤ ꯀꯅꯥ ꯁꯄꯣꯔꯠ
ꯑꯔꯖꯦꯟꯇꯤꯅꯥ ꯇꯧꯔꯅꯤ
ꯑꯔꯖꯦꯟꯇꯤꯅꯥ
ꯍꯣꯢ
ꯎꯝ
ꯅꯪꯁꯨ ꯑꯔꯖꯦꯟꯇꯤꯅꯥꯅꯤꯅ
ꯎꯝ ꯑꯍꯤꯍꯤ
ꯑꯍꯦꯍꯦꯍꯦ ꯑꯗꯨ ꯃꯣꯔꯅꯤꯡꯗ ꯑꯣꯢꯕꯒꯤꯀꯣ ꯁꯟꯗꯦ ꯃꯣꯔꯅꯤꯡ ꯈꯪꯗ꯭ꯔꯦꯅꯦ ꯕꯣꯜ ꯌꯦꯡꯁꯤꯔꯥ ꯆꯔ꯭ꯁ ꯆꯠꯁꯤꯔ ꯀꯣꯛ ꯁꯥꯔꯦ ꯑꯩꯖꯦ ꯈꯜꯂꯒ ꯍꯌꯦꯡꯒꯤꯖꯦ
ꯑꯁ ꯑꯩꯈꯣꯢꯒꯤ ꯆꯔꯆꯇꯤ ꯄꯨꯡ ꯇꯔꯥꯋꯥꯢꯗ ꯍꯧꯕꯅꯤꯅ
ꯑꯣ
ꯌꯦꯡꯉꯒ ꯆꯠ ꯑꯩꯈꯣꯏꯖꯨ ꯆꯠꯁꯤꯔ ꯆꯠꯂꯣꯢꯁꯤꯔꯗꯤ ꯈꯟꯕꯅꯤ ꯏꯃꯥꯟꯅꯕꯤ ꯈꯣꯢꯅꯗꯤ ꯆꯨꯝ ꯆꯠꯁꯦ ꯍꯥꯢꯕꯅꯤ ꯑꯗꯨ ꯌꯦꯡꯕ ꯇꯥꯔꯦ
ꯍꯣꯢ ꯑꯩꯈꯣꯢꯗꯤ ꯃꯣꯔꯅꯤꯡ ꯑꯔꯂꯤ ꯃꯣꯔꯅꯤꯡ ꯀꯥꯕꯅꯤꯅ ꯇꯜꯂꯦꯕ
ꯑꯣ
ꯁꯤꯛꯁ ꯊꯥꯔꯇꯤꯒꯤ ꯁꯤꯛꯁ ꯊꯥꯔꯇꯤꯗꯒꯤ ꯀꯥꯕ ꯍꯣꯔꯒ ꯅꯥꯏꯟ ꯑꯗꯨꯗ ꯂꯣꯢꯕꯅꯦꯕ
ꯑꯣ ꯑꯗꯤ ꯆꯔꯆ ꯃꯅꯨꯡꯗ ꯌꯦꯟꯊꯣꯛꯈ꯭ꯔꯣꯅꯦ ꯍꯦꯍꯦꯍꯦ
ꯍꯍꯍ ꯇꯞ ꯀꯣ ꯑꯍ ꯑꯣꯢꯔꯝꯗ ꯑꯍ ꯑꯍ ꯑꯍ
ꯎꯝ ꯑꯍꯨꯝꯍꯨꯝ
ꯁꯔꯃꯟ ꯄꯤꯌꯦ ꯂꯩꯕ ꯃꯇꯝꯗ ꯒꯣꯜ ꯆꯪꯈ꯭ꯔꯗꯤ ꯑꯣ ꯂꯥꯎꯕꯤꯒꯅꯤ ꯍꯔꯦꯟ ꯑꯍ ꯑꯍ ꯍ ꯆꯔ꯭ꯁ ꯃꯅꯨꯡꯗ ꯍ ꯍꯑ ꯑꯍ ꯑꯠ ꯎꯝ ꯑꯥꯔꯖꯦꯟꯇꯤꯅꯥꯁꯦ ꯍꯧꯖꯤꯛ ꯑꯥꯔꯖꯦꯟꯇꯤꯅꯥꯒ ꯐ꯭ꯔꯥꯟꯁ ꯀꯥꯔꯤ ꯉ ꯃꯥꯜꯂꯦꯀꯣ ꯅꯪ ꯀꯃꯢꯅ ꯈꯪꯒꯦ ꯐꯥꯢꯅꯦꯜꯁꯦ
ꯐꯥꯢꯅꯦꯜꯁꯤꯔꯣ ꯑꯁ ꯈꯪꯗꯤꯌꯦ ꯃꯣꯢ ꯑꯥ ꯑꯁꯤ ꯑ ꯀꯅꯣ ꯁꯤꯃꯤꯐꯥꯢꯅꯦꯜ ꯀꯥꯈ꯭ꯔꯗꯤ ꯑꯔꯖꯦꯟꯇꯤꯅꯥ ꯍꯣꯢꯖꯦ
ꯎꯝ
ꯑꯗꯨꯝ ꯀꯥꯕꯨꯗꯤ ꯀꯥꯒꯗꯧ ꯃꯥꯜꯂꯦꯕꯀꯣ ꯑꯗꯣ ꯍꯣꯔꯦꯟ ꯁ꯭ꯋꯤꯠꯖꯔꯂꯦꯟꯒ ꯃꯣꯏ ꯁꯥꯟꯅꯕꯤ ꯁ꯭ꯋꯤꯠꯖꯔꯂꯦꯟ ꯈꯣꯏꯒꯤ ꯁꯥꯟꯅꯕꯗꯣ ꯈꯪꯗꯦꯗꯥ ꯃꯣꯏ ꯀꯟꯕ꯭ꯔꯥ ꯀꯟꯗꯕ꯭ꯔꯗꯤ ꯑꯗꯣ
ꯃꯣꯏꯁꯨ ꯑꯗꯨꯝ ꯐꯖꯗꯤ ꯐꯖꯕꯅꯦ ꯕꯦꯜꯖ꯭ꯌꯦꯝꯁꯨ ꯄ꯭ꯂꯦꯗꯤ ꯐꯖꯕꯅꯦꯕ
ꯎꯝ
ꯑꯗꯨ ꯂꯩꯍꯧꯈ꯭ꯔꯦ ꯃꯣꯏꯗꯤ
ꯑꯗꯨꯅꯦ
ꯏꯁꯄꯦꯟ ꯅ ꯀꯥꯈ꯭ꯔꯦ ꯏꯁꯄꯦꯟꯒ ꯀꯅꯥ ꯇꯥꯕ꯭ꯔꯀꯣ ꯅꯍꯥꯟꯗꯣ ꯏꯁꯄꯦꯟꯒ ꯐ꯭ꯔꯦꯟꯁ ꯁꯒꯅꯤꯕ ꯁꯤꯃꯤꯐꯥꯏꯅꯦꯜꯁꯦ ꯏꯁꯄꯦꯟꯒ ꯐ꯭ꯔꯥꯟꯁꯀꯗꯤ ꯀꯅꯥ ꯁꯞꯄꯣꯔꯠ ꯇꯧꯕ꯭ꯔꯥ ꯑꯅꯤꯗ
ꯐ꯭ꯔꯦꯟꯁ
ꯐ꯭ꯔꯦꯟꯁ ꯇꯧꯒꯅꯤ
ꯎꯝ
ꯑꯩ ꯏꯁꯄꯂꯦꯟ ꯇꯧꯒꯅꯤ ꯑꯗꯨꯗꯤ
ꯍꯦ ꯏꯁꯄꯦꯟ ꯇꯧ ꯏꯁꯄꯦꯟꯁꯦ ꯌꯥꯃꯤꯟ ꯂꯩꯕꯗꯣ ꯌꯃ
ꯑꯪ ꯐ꯭ꯔꯥꯟꯁꯨ ꯑꯗꯨꯝ ꯀꯥꯒꯗꯧ ꯃꯥꯜꯂꯦ ꯑꯗꯨꯅꯥꯀꯣ ꯍꯟꯗꯛꯁꯦ ꯐ꯭ꯔꯥꯟꯁꯅ ꯉꯝꯒꯗꯧ ꯃꯥꯜꯂꯦ
ꯋꯥꯔ꯭ꯜ ꯀꯞꯁꯤꯀꯣ
ꯍꯣꯏ ꯃꯣꯏꯁꯦ ꯌꯥꯝ ꯀꯩ ꯍꯥꯏꯁꯤꯔ
ꯌꯥꯝꯅ ꯀꯜꯂꯤ ꯃꯣꯏꯁꯦ ꯍꯟꯗꯛꯁꯤ ꯂꯥꯁ ꯇꯥꯏꯝ ꯂꯥꯁ ꯋꯥꯔꯜ ꯀꯞꯇꯁꯨ ꯑꯥꯔꯖꯦꯟꯇꯤꯅꯥꯒ ꯃꯕꯥꯟꯅꯤ ꯐꯥꯏꯅꯦꯜ ꯀꯥꯕꯅꯤꯅꯀꯣ ꯑꯔꯖꯦꯟ ꯇꯤꯅꯥꯅ ꯉꯝꯕꯗꯣ ꯑꯗꯨꯒꯤ ꯍꯟꯗꯛꯁꯦ ꯃꯣꯏ ꯃꯣꯏꯅ ꯉꯝꯅꯤꯡꯉꯥꯢ ꯀꯟꯅ ꯁꯥꯅ ꯂꯩꯌꯦꯕ
ꯍꯣꯏ ꯍꯟꯗꯛꯇꯤ ꯃꯣꯏꯅ ꯉꯝꯒꯗꯧ ꯃꯥꯜꯂꯦ
ꯍꯣꯏ ꯍꯣꯏ ꯍꯣꯏ ꯉꯝꯃꯁꯨ ꯀꯥꯏꯗꯦꯗ ꯑꯔꯖꯦꯟꯇꯤꯅꯥꯗꯤ ꯅꯍꯥꯟ ꯉꯝꯈ꯭ꯔꯕꯅꯤꯅ ꯑꯩꯗꯤ ꯌꯥꯝꯅ ꯐꯦꯚꯔ ꯇꯧꯗ꯭ꯔꯦ ꯐ꯭ꯔꯥꯟꯁꯀꯨꯝꯕ ꯑꯇꯣꯞ ꯑꯇꯣꯞꯄ ꯃꯣꯏꯅ ꯑꯀꯟ ꯑꯀꯟꯕꯅ ꯉꯝꯃꯁꯨ ꯀꯥꯏꯗꯦ ꯉꯁꯤꯗꯤ ꯀꯔꯤꯁꯨ ꯇꯧꯅꯤꯡꯉꯥꯏ ꯂꯩꯇꯕꯒꯤ ꯊꯕꯛꯁꯨ ꯆꯠꯇꯦ ꯀꯔꯤꯁꯨ ꯇꯧꯅꯤꯡꯉꯥꯏ ꯂꯩꯇꯦ ꯑꯗꯨꯒꯤ ꯀꯔꯤ ꯇꯧꯁꯤꯔꯥ ꯈꯜꯂ ꯂꯩꯔꯤꯝꯅꯦ
ꯑꯣ
ꯉꯁꯤꯗꯤ ꯐꯤ ꯁꯨꯕ ꯅꯨꯃꯤꯠ ꯐꯤ ꯁꯨꯕ ꯅꯨꯃꯤꯠ ꯇꯥꯔꯦꯅꯦ ꯉꯁꯤꯗꯤ
ꯐꯤ ꯁꯨꯍꯧꯈ꯭ꯔꯣ ꯅꯣꯡ ꯆꯨꯗ꯭ꯔꯤꯉꯩꯗ ꯑꯦ
ꯍꯣꯏ ꯅꯨꯡꯁꯥ ꯊꯣꯛꯂꯤꯉꯩꯗ ꯁꯨꯍꯧꯗ꯭ꯔꯗꯤ ꯌꯥꯗ꯭ꯔꯦ ꯉꯍꯥꯇꯪ ꯂꯩꯔ ꯁꯨꯔꯒꯅꯤ ꯇꯜꯂꯦꯗ ꯁꯥ ꯅꯣꯡ ꯃꯪꯉꯖꯨ ꯂꯩꯕ ꯅꯨꯡꯉꯥꯏꯇꯦ ꯅꯨꯡꯁꯥ ꯁꯥꯔꯁꯨ ꯂꯩꯕ ꯅꯨꯡꯉꯥꯏꯇꯦ ꯍꯟꯗꯛꯁꯦ ꯀꯔꯤꯔꯥ ꯅꯨꯡꯉꯥꯏꯕ ꯀꯔꯤꯁꯨ ꯂꯩꯇꯦ
ꯑꯗꯨꯅꯦ ꯑꯍꯥ ꯍ ꯅꯨꯡꯁꯥ ꯁꯥꯔꯦ ꯁꯥꯃꯟꯈ꯭ꯔꯦ ꯅꯣꯡ ꯃꯝꯃꯦ ꯌꯥꯝ ꯃꯝꯈ꯭ꯔꯦ
ꯍꯣꯏ ꯋꯦꯗꯔꯁꯦ ꯌꯥꯝꯅ ꯀꯩ ꯍꯥꯏꯁꯦꯔ ꯑꯩꯈꯣꯏꯕꯨ ꯇꯟꯍꯜꯂꯦꯕꯀꯣ
ꯑꯥ
ꯅꯣ ꯅꯣꯡ ꯌꯨ ꯅꯣꯡ ꯆꯨꯔꯁꯨ ꯆꯠꯊꯣꯛꯄ ꯌꯥꯗꯦ ꯑꯗꯨꯒ ꯍꯥꯏꯁꯦꯔꯥ ꯑꯗꯨꯝ ꯔꯨꯝꯗꯇ ꯂꯩꯔꯒ ꯀꯔꯤꯁꯨ ꯊꯧꯅꯤꯡꯉꯥꯏ ꯂꯩꯇꯦꯕꯀꯣ ꯅꯨꯡꯁꯥ ꯆꯥ ꯅꯨꯡꯁꯥ ꯁꯥꯔꯁꯨ ꯃꯄꯥꯟ ꯊꯣꯛꯅꯤꯡꯗꯦ ꯁꯥꯃꯟꯕꯒꯤ ꯍꯥ ꯍꯥ ꯇꯟꯕꯗꯨ ꯎꯨꯍ ꯑꯥ ꯑꯥ ꯗꯦꯠ ꯀꯌꯥ ꯅꯪ ꯗꯦꯠ ꯀꯌꯥꯗꯅꯦ ꯍꯥꯏꯕ ꯅꯪꯒꯤꯗꯣ ꯑꯥ ꯑꯦꯛꯖꯥꯝꯅꯦ ꯑꯥ ꯀꯩꯅꯣ ꯅꯪ ꯑꯥ ꯀꯩ ꯍꯥꯏꯕ ꯆꯨꯔꯤ ꯍꯥꯏꯕ꯭ꯔꯥ
ꯑꯥ ꯗꯦꯠ ꯐꯤꯐꯇꯤꯟꯗ
ꯐꯤꯐꯇꯤꯟ ꯑꯗꯨ ꯇꯨꯏꯁꯗꯦ ꯇꯥꯒꯅꯤꯀꯣ
ꯑꯣ ꯇꯨꯏꯁꯇꯦ ꯇꯥꯒꯅꯤ
ꯑꯗꯨ ꯂꯣꯏꯔꯗꯤ ꯅꯪ ꯆꯠꯈ꯭ꯔꯅꯤ ꯌꯨꯝ
ꯎꯨꯝ ꯏꯕꯥ ꯑꯥ ꯑꯩꯅ ꯀꯣꯆꯤꯡ ꯁꯦꯟꯇꯔ ꯍꯥꯏꯕꯗꯣ
ꯑꯥ
ꯑꯗꯣ ꯊꯤꯒꯅꯤ
ꯑꯣ
ꯑꯩꯗꯣ ꯀꯔꯤꯅꯣꯒꯤꯅꯦ ꯑꯉꯥꯡ ꯄ꯭ꯔꯥꯏꯃꯥꯔꯤꯒꯤ ꯑꯣꯖꯥꯒꯤ ꯇ꯭ꯔꯦꯅꯤꯡꯗꯣ
ꯀꯔꯤꯒꯤ ꯄꯔꯦ ꯑꯣꯖꯥ
ꯑꯥ ꯄ꯭ꯔꯥꯏ ꯄ꯭ꯔꯥꯏꯃꯥꯔꯤ ꯈꯣꯏꯒꯤ ꯇ꯭ꯔꯦꯅꯤꯡ ꯇꯧꯋꯤꯗꯅ ꯁꯤꯛꯁ ꯃꯟꯁ
ꯑꯠꯆꯥ ꯆꯥ ꯍꯣꯏ ꯍꯣꯏ
ꯑꯥ ꯑꯗꯨꯒꯨꯝꯕꯁꯨ ꯇꯝꯅꯤꯡꯕ ꯎꯍꯨ
ꯑꯣ ꯍꯣꯏ ꯇꯝꯃꯣꯅ ꯅꯣꯏꯗꯤ ꯑꯣꯖꯥ ꯇꯧꯕꯗꯨ ꯌꯥꯝ ꯄꯛꯀꯅꯤ
ꯍꯥ ꯍꯥ
ꯏꯁꯄꯦꯛꯁ ꯍꯥꯞꯄꯒꯀꯣ ꯈꯔ ꯁꯥꯊꯤꯔꯒ ꯑꯍꯥ ꯑꯉꯥꯡꯁꯤꯡꯕꯨ ꯍꯥ ꯍꯥ
ꯍꯤꯍꯤ
ꯑꯉꯥꯡꯁꯤꯕꯨ ꯐꯨꯕ ꯍꯥ ꯍꯥ ꯆꯩ ꯄꯥꯏꯔꯒ ꯐꯨꯕ ꯍꯧꯔꯅꯤꯕ ꯂꯥꯏꯔꯤꯛ ꯇꯝꯗꯕꯤꯗ ꯍꯣꯃꯣꯛ ꯍꯣꯋ꯭ꯔꯥꯛꯀꯨꯝꯕꯗꯣ ꯌꯥꯝ ꯌꯥꯝ ꯄꯤꯕꯀꯣ ꯍꯥ ꯍ ꯍ
ꯍꯥ ꯍꯥ ꯍꯥ ꯍ ꯍ ꯍ
ꯈꯔ ꯁꯥꯊꯤꯔ ꯑꯍꯥ ꯇꯧꯔꯛꯀꯅꯤ
ꯑꯗꯨ ꯊꯤꯁꯦꯔꯥ ꯍꯥꯏꯅ ꯈꯟꯕꯅꯦ ꯑꯗꯨ ꯁꯤ ꯀ꯭ꯋꯥꯀꯩꯊꯦꯜꯗꯁꯨ ꯂꯩꯌꯦꯅ ꯍꯥꯏꯕ
ꯗꯣ ꯏꯃꯥꯟꯅꯕꯤ ꯑꯝꯗ ꯑꯃꯔꯛ ꯍꯪ ꯍꯪꯕꯤꯌꯣꯗꯤ ꯍꯥꯏꯕꯅꯦ ꯑꯗꯨ ꯀꯝꯍꯥꯏꯟ ꯇꯧꯒꯦꯔꯗꯤ ꯈꯪꯗꯦ
ꯍꯣꯏ ꯑꯗꯨꯒꯨꯝꯕꯗꯨ ꯈꯔ ꯈꯔ ꯇꯧꯔꯒꯀꯣ ꯑꯩꯈꯣꯏꯁꯨ ꯑꯦꯛꯁꯄꯤꯔꯤꯌꯦꯟꯁ ꯂꯩꯅꯕ ꯐꯩꯌꯦ ꯑꯗꯨꯁꯨ ꯑꯩꯁꯨ ꯀꯣꯆꯤꯡꯒꯨꯝꯕ ꯂꯧꯅꯤꯡꯕꯅꯦ ꯑꯗꯨꯕꯨ ꯈꯪꯗꯔꯦ ꯊꯕꯛꯅ ꯊꯕꯛ ꯆꯤꯟꯕꯁꯤꯗ ꯏꯁꯥꯅꯞ ꯏꯛꯖꯥꯝ ꯑꯥ ꯏꯁꯥꯅ ꯄ꯭ꯔꯤꯄꯤꯌ꯭ꯔ ꯇꯧꯕꯗꯨꯗꯤ ꯊꯣꯛꯑꯣꯏꯕ ꯍꯥꯏꯕꯗꯤ ꯉꯝꯗꯦꯕ ꯀ‌ꯦꯝ ꯄ꯭ꯔꯤꯄꯤꯌ꯭ꯔ ꯇꯧꯔꯁꯨ ꯏꯁꯥꯅ ꯇꯧꯕꯗꯨꯗꯤ ꯈꯔ ꯃꯑꯣꯡ ꯇꯥꯗꯦ ꯇꯥꯗꯕꯀꯣ
ꯎꯝ
ꯒꯥꯏꯠ ꯂꯩꯔꯒ ꯃꯣꯏꯅ ꯇꯝꯕꯤꯕꯗꯨ ꯈꯔ ꯑꯗꯨ ꯌꯦꯡꯉꯒ ꯂꯥꯏꯔꯤꯛꯁꯨ ꯌꯦꯡꯗ꯭ꯔꯗꯤ ꯏꯁꯥ ꯈꯛꯇꯪ ꯏꯊꯟꯗꯅ ꯌꯦꯡꯉꯗꯤ ꯒ꯭ꯌꯥꯟ ꯇꯥꯗꯦꯕ
ꯑꯣꯝ
ꯑꯪ ꯀꯩ ꯍꯥꯏꯁꯤꯔꯥ ꯃꯦꯇꯤꯔꯦꯜꯁꯨ ꯂꯣꯏꯅ ꯂꯩꯔꯁꯨ ꯃꯣꯏꯒꯤ ꯀꯩ ꯍꯥꯁꯤꯔ ꯄꯥꯕꯒꯤ ꯏꯁꯇꯥꯏꯜꯗꯣ
ꯎꯝ
ꯀꯣꯏꯁꯟꯗꯨ ꯂꯥꯁ ꯏꯌ꯭ꯔ ꯀꯣꯏꯁꯟꯒꯨꯝꯕ ꯌꯦꯡꯉꯒ ꯄ꯭ꯔꯤꯐ꯭ꯔ ꯇꯧꯔꯒ ꯄꯥꯕꯗꯨꯗꯤ ꯈꯔ ꯅꯨꯡꯉꯥꯏꯌꯦꯅ ꯑꯗꯨꯝ ꯄꯪꯄꯥ ꯄꯥꯔꯒ ꯂꯥꯛꯇ꯭ꯔꯗꯤ ꯑꯃꯨꯛꯀ ꯃꯇꯝꯁꯨ ꯃꯥꯡꯍꯜꯂꯦ
ꯍꯣꯏ ꯑꯗꯨꯕꯨꯗꯤ
ꯇꯟꯕ ꯑꯗꯨꯒꯤ ꯁꯖꯤꯛꯁꯨ ꯂꯥꯁ ꯏꯌ꯭ꯔꯁꯨ ꯑꯩꯅ ꯀꯩꯅꯣ ꯑꯦꯛꯖꯥꯝ ꯇꯧꯒꯦ ꯍꯥꯏꯅ ꯄ꯭ꯔꯤꯄꯌ꯭ꯔ ꯇꯧꯔꯒ ꯏꯊꯟꯗ ꯇꯧꯕꯅꯤꯅ ꯃꯑꯣꯡ ꯇꯥꯗꯦꯕ ꯊꯣꯛꯇꯦꯕ
ꯍꯨꯝ ꯍꯨꯝ
ꯈꯪꯗ꯭ꯔꯤꯗ ꯏꯊꯟꯇ ꯇꯧꯕꯁꯨ ꯑꯦꯛꯖꯥꯝ ꯇꯧꯗ꯭ꯔꯁꯨ ꯊꯕꯛ ꯂꯩꯇꯦ ꯊꯕꯛ ꯐꯪꯗꯦ ꯑꯦꯛꯖꯥꯝ ꯇꯧ ꯇꯧꯕꯁꯨ ꯇꯜꯂꯦ ꯑꯃꯨꯛꯀ ꯂꯥꯏꯔꯤꯛ ꯄꯥꯅꯤꯡꯉꯥꯏ ꯄꯥꯗ꯭ꯔꯕꯅꯤꯅ ꯍꯟꯗꯛꯇꯤ ꯗꯨꯝ ꯄꯥꯔ ꯂꯩꯔꯗꯤ ꯀꯔꯤꯁꯨꯔꯥ ꯑꯗꯨꯝ ꯄꯥꯅꯤꯡꯕꯅꯦꯕ ꯑꯗꯨ ꯕꯨꯛ ꯍꯥꯏꯕꯗꯨ ꯁꯨꯛꯌꯦꯡ ꯌꯦꯡ